ꯑꯥ
ꯇꯥꯕ꯭ꯔꯣ ꯇꯥꯏꯌꯦ ꯕꯀꯦꯠ ꯗ ꯋꯥꯟ ꯇꯧꯔꯤꯌꯦ
ꯔꯣꯡꯗ
ꯁꯤꯔꯦ ꯎꯁꯣꯏꯒꯤꯗꯣ ꯑꯗꯨꯗꯣ ꯐꯣꯟ ꯇꯧꯔꯛꯄ ꯌꯥꯡꯈꯩꯒꯤ ꯂꯧꯋꯦ ꯍꯥꯏꯕꯗꯣ ꯆꯥꯃꯒꯤ ꯑꯃꯨꯛ ꯂꯧꯒꯦ ꯍꯥꯏꯔꯛꯑꯦ
ꯐꯔꯦꯅꯦ ꯑꯗꯨꯗꯤ
ꯎꯝ ꯆꯥꯝꯃꯒꯤ ꯃꯤ ꯑꯅꯤ ꯆꯥꯝꯃ ꯌꯥꯡꯈꯩꯒꯤ ꯑꯃ ꯂꯩꯔꯦ
ꯑꯩꯁꯨ ꯂꯧꯅꯤꯡꯉꯦ ꯂꯧꯕ ꯆꯠꯄꯗꯣ ꯐꯔꯛꯇꯥꯕ
ꯑꯗꯨꯅꯤ ꯑꯗꯨꯅꯤ
ꯅꯪ ꯊꯤꯜꯂꯛꯄ ꯌꯥꯔꯣꯏꯗ꯭ꯔꯥ
ꯑꯩꯗꯤ ꯎꯝ ꯅꯪ ꯕꯖꯥꯔ ꯊꯣꯛꯑꯗꯤ ꯌꯥꯕ
ꯕꯖꯥꯔꯗꯣ ꯃꯇꯦꯛ ꯑꯃ ꯊꯣꯛꯑꯗꯤ ꯌꯥꯅꯤ ꯍꯥꯏꯗꯤ ꯑꯩꯁꯨ ꯁꯨꯇꯤꯗꯣ ꯄꯨꯡ ꯎꯝ ꯄꯨꯡ ꯑꯃꯒꯨꯝꯕꯗꯤ ꯂꯧꯕ ꯌꯥꯅꯤꯕ ꯕꯖꯥꯔ ꯊꯣꯛꯅꯤꯡꯉꯥꯏ ꯂꯩ ꯍꯥꯏꯔꯒ
ꯑꯣ ꯑꯗꯣ ꯍꯥꯏꯕꯤꯔꯛꯑꯣꯔꯥ
ꯍꯥꯏꯕꯤꯔꯣ ꯂꯨꯄꯥ ꯆꯥꯃꯒꯨꯝꯕꯒꯤ ꯂꯧꯒꯦ
ꯍꯣꯏ ꯍꯣꯏ ꯍꯥꯏꯕꯤꯔꯒꯦ ꯑꯗꯨꯗꯤ ꯇꯣꯇꯦꯜ ꯑꯣꯏꯔꯗꯤ
ꯃꯥ ꯀꯩꯅꯣ ꯈꯨꯠ ꯈꯨꯠꯄ ꯑꯣꯏꯗꯣꯏꯔꯣ
ꯅꯠꯇꯦ ꯐ꯭ꯔꯦꯁ ꯑꯣꯏꯗꯣꯏꯅꯦ
ꯑꯈꯣꯏꯅ ꯑꯃꯨꯛꯀ ꯈꯣꯛꯇꯣꯏꯔꯣ
ꯑꯣ ꯑꯣ ꯅꯠꯇꯦ ꯅꯠꯇꯦ ꯔꯦꯗꯤꯗ ꯑꯗꯨꯕꯨꯗꯤ
ꯑꯣ ꯑꯆꯧꯕ ꯑꯣꯏꯗꯣꯏꯔꯣ ꯃꯆꯥ ꯑꯣꯏꯗꯣꯏꯔꯣ
ꯈ ꯑꯗꯨꯗꯤ ꯆꯑꯣ ꯁ ꯌꯦꯡ ꯀꯟꯅꯁꯨ ꯄꯤꯛꯇꯦ ꯍꯩꯌꯦ ꯑꯗꯨꯕꯨꯗꯤ ꯀꯣ
ꯑꯥ ꯏꯃꯥꯟꯅꯕꯤ ꯍꯣꯏꯁꯨ ꯆꯠꯅꯤꯡꯒꯗ꯭ꯔꯥ ꯈꯟꯕ
ꯑꯣ ꯑꯣ ꯅꯃꯥꯟꯅꯕꯤ ꯇꯔꯨꯡꯗ ꯂꯩꯕꯗꯣ
ꯇꯔꯨꯡꯗ ꯂꯩꯕꯗꯨꯁꯨ ꯑꯇꯣꯞꯄꯁꯨ
ꯑꯣ ꯍꯥꯏꯕꯤꯔꯣꯅꯦ
ꯎꯝ ꯂꯨꯄꯥ ꯆ ꯐꯤꯐꯇꯤꯒꯤ ꯁꯦꯚꯦꯟ ꯍꯥꯏꯕ
ꯍꯣꯏ ꯍꯣꯏ ꯍꯣꯏ
ꯑꯣꯈꯦ ꯑꯗꯨꯗꯤ ꯍꯥꯃ ꯌꯥꯔꯅꯤꯗ ꯑꯗꯨꯗꯤ ꯀꯣꯟꯅꯅꯤ
ꯎꯝ ꯎꯝ
ꯑꯩꯁꯨ ꯌꯥꯝ ꯆꯥꯕ ꯉꯝꯗꯦꯕ ꯄꯨꯛꯇꯣ ꯅꯨꯡꯉꯥꯏꯇꯦꯕ ꯑꯗꯨ ꯌꯥꯝ ꯆꯥꯔꯗꯤ
ꯑꯗꯨꯗꯤ ꯀꯌꯥ ꯀꯌꯥꯒꯤ ꯅꯪꯒꯤ ꯆꯥꯝꯃ ꯑꯃꯅ ꯆꯥꯝꯃ ꯑꯃꯒ ꯆꯥꯝꯃ ꯐꯣꯔ ꯐꯤꯐꯇꯤꯒꯤ ꯑꯣꯏꯗꯣꯏꯅꯦ ꯑꯗꯨꯗꯤ
ꯎꯝ ꯅꯪꯒꯤꯁꯨ ꯂꯨꯄꯥ ꯌꯥꯡꯈꯩꯒꯤ ꯍꯥꯏꯔꯣꯅ ꯐꯥꯏꯚ ꯍꯟꯗ꯭ꯔꯦꯠ ꯇꯥꯅꯕꯒꯤ
ꯑꯩꯒꯤꯗꯤ ꯐ꯭ꯔꯤꯗ ꯄꯤꯡꯉꯤ
ꯐ꯭ꯔꯤꯗ ꯌꯥꯎꯔꯛꯄꯗꯣ ꯑꯩꯁꯨ ꯂꯧꯅꯤꯡꯉꯦ
ꯎꯝ ꯑꯩꯒꯤꯗꯤ ꯐ꯭ꯔꯤ ꯑꯣꯏꯅꯤ ꯍꯥꯏꯌꯦ
ꯠꯇ꯭ꯔꯣ
ꯑꯥ ꯅꯗꯣ ꯄꯨꯨꯡ ꯀꯌꯥ
ꯍꯌꯦꯡ ꯍꯌꯦꯡ ꯄꯨꯔꯛꯇꯣꯏꯔꯣ
ꯃꯥꯅꯦ
ꯑꯌꯨꯛꯀꯤ ꯑꯌꯨꯛꯀꯤꯗ ꯑꯣꯏꯗꯣꯏꯔꯣ ꯏꯚꯤꯅꯤꯡꯒꯤꯗ ꯑꯣꯏꯗꯣꯏꯔꯣ
ꯑꯌꯨꯛꯇ
ꯑꯌꯨꯛꯇ ꯑꯣꯏꯔꯗꯤ ꯅꯪ ꯌꯨꯝꯗ ꯑꯗꯨꯝ ꯂꯩꯗꯣꯏꯅꯤꯅ
ꯑꯣ ꯄꯣꯠꯇꯣ ꯂꯥꯛꯄꯒ ꯍꯦꯛ ꯊꯦꯡꯅꯔꯒ ꯑꯗꯨꯝ ꯄꯥꯔꯀꯤꯡꯗ ꯑꯣꯏꯅ
ꯄꯨꯡ ꯀꯌꯥꯗ ꯌꯧꯗꯣꯏꯅꯣ ꯏꯝꯐꯥꯜꯗ
ꯈꯪꯗꯦ ꯄꯨꯡꯗꯣ ꯍꯩꯔꯤꯕ ꯇꯝꯕꯗꯤ ꯉꯝꯗꯦꯕ ꯃꯣꯏꯅ ꯅꯣꯅꯦ ꯌꯥꯎ ꯑꯣꯕꯗꯣ ꯉꯟꯅ ꯌꯧꯔꯛꯑꯁꯨ ꯅꯣꯅꯦꯗꯒꯤ ꯏꯁꯀꯣꯠ ꯂꯧꯕ ꯈꯣꯠꯄ ꯇꯧꯕ ꯃꯥꯜꯂꯦ
ꯑꯣ ꯑꯗꯨꯗꯤ ꯄꯨꯡ ꯑꯃ ꯃꯈꯥꯏ ꯚꯔꯣ ꯑꯗꯥꯏꯗ ꯑꯣꯏꯗꯣꯏꯔꯣ
ꯅꯠꯇꯦ ꯉꯥꯟꯅ ꯑꯗꯨꯝ ꯂꯥꯛꯄꯁꯨ ꯌꯥꯎꯋꯦꯕ ꯄꯨꯡ ꯃꯥꯄꯜ ꯇꯔꯥꯗ ꯑꯗꯨꯝ ꯌꯧꯁꯨ ꯌꯥꯎꯕꯅꯦꯕꯀꯣ
ꯃꯄꯜ ꯇꯔꯥꯗꯗꯤ ꯌꯧꯔꯛꯑꯣꯍꯦ
ꯌꯧꯔꯛꯄꯁꯨ ꯌꯥꯎꯋꯦ ꯀꯩꯅꯣꯒꯤ ꯑꯩꯈꯣꯏ ꯂꯩꯃꯤꯟꯅꯕꯒꯤꯗꯣ ꯗꯗꯥ ꯑꯗꯣ ꯃꯥꯒꯤꯗꯣ ꯃꯣꯏ ꯈꯨꯟꯗꯒꯤ ꯊꯥꯔꯛꯄꯗꯨ ꯄꯨꯡ ꯅꯥꯏꯅ ꯋꯥꯏꯗ ꯂꯥꯛ ꯌꯧꯋꯦ
ꯎꯝ
ꯑꯗꯨ ꯌꯥꯎꯕꯅꯦ ꯋꯥ ꯍꯥꯏꯕꯗꯤ ꯇꯝꯕ ꯉꯝꯗꯕ ꯑꯗꯨ
ꯎꯁꯣꯏꯗꯨꯕꯨ ꯌꯥꯝ ꯂꯩꯕꯖꯥꯠꯂꯣ ꯇꯃꯦꯡꯂꯣꯡꯗ
ꯍꯥꯥ
ꯕꯦꯝꯕꯨ ꯁꯨꯠꯇꯨꯕꯨ ꯅꯠꯆꯦꯗꯣ ꯌꯥꯝ ꯌꯥꯝꯅ ꯄꯨꯔꯛꯄꯖꯥꯠꯂꯕ
ꯈꯪꯗꯦ ꯃꯥꯅ ꯃꯥꯅ ꯃꯤꯒꯤ ꯂꯧꯔꯒ ꯀꯩꯅꯣ ꯌꯣꯟꯕ ꯃꯥꯜꯂꯦ ꯃꯥꯅ ꯂꯩ ꯃꯥꯅ ꯂꯧꯕ ꯆꯠꯄꯕꯨꯗꯤ ꯅꯠꯇꯦꯕ ꯑꯗꯨꯝ ꯃꯛꯇꯠ ꯅꯤ ꯎꯝ ꯄ꯭ꯔꯣꯐꯤꯠ ꯈꯤꯇꯪꯒꯤ ꯋꯥꯅꯤꯅꯦꯍꯦ
ꯃꯥꯅꯦ ꯃꯥꯅꯦ ꯌꯥꯝ ꯇꯣꯡꯗꯕꯅꯦ
ꯀꯩꯅꯣꯗꯣ ꯅꯣꯏ ꯀꯩꯅꯣꯗ ꯒ꯭ꯔꯥꯎꯟꯒꯤ ꯃꯇꯥꯏ
ꯍꯣꯏ ꯍꯣꯏ ꯍꯣꯏ ꯈꯪꯉꯦ ꯈꯪꯉꯦ
ꯑꯥ ꯋꯦꯇꯤꯡ ꯁꯦꯠ ꯂꯩꯕꯗꯣ
ꯑꯥ
ꯑꯗꯨꯒꯤ ꯑꯗꯨꯗ ꯃꯥ ꯐꯝꯃꯦ ꯍꯥꯏꯌꯦ ꯑꯩꯅ ꯉꯥꯏ ꯑꯦ ꯇꯧꯕꯤꯀꯣꯅ ꯍꯥꯏꯕꯤꯕꯅꯦ ꯏꯟꯖꯥꯡꯕꯤ ꯌꯣꯜꯂꯒ ꯐꯝꯅꯤ ꯍꯥꯏꯌꯦ ꯑꯗꯨꯗ
ꯏꯟꯁꯥꯡ ꯌꯣꯟꯅꯉꯥꯏ ꯌꯣꯟꯅꯉꯥꯏꯕꯨ ꯂꯩꯔꯗꯤ ꯐꯔꯦꯅꯦ
ꯎꯝ ꯑꯥ ꯃꯥꯒꯤ ꯀꯩꯅꯣ ꯐ꯭ꯔꯦꯟ ꯏꯝꯐꯥꯜꯗ ꯂꯩꯕ ꯃꯣꯏ ꯃꯣꯏ ꯈꯨꯟꯗꯒꯤ ꯑꯗꯨꯒꯤꯅꯦ
ꯑꯣ
ꯊꯣꯏꯗꯣ ꯈꯤꯇꯪ ꯌꯥꯝꯃ ꯃꯥ ꯌꯥꯎꯔꯒ ꯄꯨꯔꯛꯑꯣ ꯍꯥꯏꯌꯦ ꯍꯥꯏꯌꯦ ꯆꯝꯃꯒꯤ
ꯎ
ꯃꯉꯥ ꯇꯔꯨꯛ ꯄꯤꯔꯒ ꯏꯝꯐꯥꯜꯗ ꯌꯣꯟꯅꯕ ꯄꯨꯔꯛꯑꯣ ꯍꯥꯏ ꯍꯥꯏꯌꯦ
ꯏꯝꯐꯥꯜꯗꯗꯤ ꯀꯌꯥꯗ ꯌꯣꯟꯗꯣꯏꯕ
ꯈꯪꯗꯦꯕ ꯆꯥꯝꯃꯒꯤ ꯇꯔꯨꯛ ꯇꯔꯦꯠ ꯁꯤꯗꯗꯤ ꯇꯥꯡꯉꯤꯗꯅ
ꯈꯪꯉꯦ ꯑꯩꯁꯨ ꯌꯣꯟꯕꯅ ꯐꯗ꯭ꯔꯥ ꯍꯥꯍꯥ
ꯐꯅꯤꯍꯦ ꯑꯩꯅ ꯍꯥꯏꯌꯦꯕ ꯅꯪ ꯒꯤꯗꯣ ꯌꯥꯝ ꯂꯥꯛꯑꯦ ꯂꯥꯛꯀꯦ ꯍꯥꯏꯔꯗꯤ ꯈꯤꯇꯪ ꯌꯥꯝꯃ ꯄꯨꯔꯛꯑꯣ ꯑꯗꯣ ꯍꯜꯄꯗꯗꯤ ꯃꯣꯏꯒꯤ
ꯎꯝ
ꯅꯦꯠꯋꯥꯔꯛ ꯅꯨꯡꯉꯥꯏꯇꯦ
ꯇꯗꯕ꯭ꯔꯥ
ꯇꯥꯏꯌꯦ ꯉꯁꯥꯏꯒꯤꯗꯣ ꯃꯔꯛ ꯇꯠꯄ ꯇꯠꯄꯒꯨꯝꯕ ꯂꯩꯕ
ꯅꯦꯠꯋꯥꯔꯛꯅ ꯑꯣꯏꯔꯝꯃꯦ
ꯅꯦꯠꯋꯥꯔꯛ ꯅꯨꯡꯉꯥꯏꯇꯦ ꯑꯩꯒꯤ ꯐꯣꯟꯁꯦ ꯌꯥꯗ꯭ꯔꯦ ꯁꯥꯕꯅ
ꯎꯝ ꯀꯩꯒꯤꯅꯣ
ꯈꯪꯗꯦ ꯄꯥꯏꯃꯟꯕꯒꯤꯔꯥ ꯒ꯭ꯌꯥꯟ ꯇꯥꯗ꯭ꯔꯦ ꯑꯩꯁꯨ
ꯎꯝ
ꯍꯌꯦꯡ ꯒꯥꯔꯤ ꯌꯧꯔꯛꯑꯅꯤ ꯍꯥꯏꯕ ꯀꯥꯟꯗ ꯑꯩꯉꯣꯟꯗ ꯑꯃꯨꯛꯀ ꯍꯥꯏꯔꯛꯑꯣ ꯑꯩꯁꯨ ꯁꯨꯇꯤ ꯂꯧꯔꯒ ꯊꯣꯛꯅꯤꯉꯥꯏ
ꯍꯣꯏ ꯉꯜꯂꯁꯨ ꯌꯥꯕ ꯅꯠꯇ꯭ꯔꯥ
ꯉꯟꯃꯜꯂꯗꯤ ꯐꯔꯛ ꯇꯥꯗꯣꯏ ꯃꯥꯜꯂꯦ
ꯍꯥꯏꯕꯗꯤ ꯀꯌꯥ
ꯅꯪꯅ ꯅꯪꯅ ꯌꯨꯝꯗꯒꯤ ꯊꯣꯛꯂꯛꯑꯅꯤ ꯍꯥꯏꯕꯗꯣ ꯑꯗꯨꯀꯥꯟꯗ ꯑꯩꯉꯣꯟꯗ ꯍꯥꯏꯔꯛꯑꯣ ꯑꯩꯁꯨꯨ ꯑꯗꯨꯗ ꯑꯗꯨꯝ ꯊꯣꯛꯂꯛꯅꯤꯡꯉꯥꯏ ꯇꯧꯒꯦꯕ
ꯑꯣꯏꯕ ꯄꯨꯡ ꯃꯥꯄꯜ ꯑꯣꯏꯒꯦꯔꯥ ꯇꯔꯥ ꯑꯣꯏꯒꯦꯔꯥ
ꯇꯔꯥ ꯑꯗꯨ ꯇꯔꯥ ꯑꯗꯨꯋꯥꯏꯗ ꯊꯣꯛꯂꯛꯅꯤꯉꯥꯏ ꯍꯥꯏꯌꯣ ꯍꯥꯏꯗꯤ ꯇꯔꯥꯗ ꯊꯣꯛꯑꯒ ꯒꯥꯔꯤꯗꯣ ꯂꯥꯛꯄ ꯊꯦꯡꯉꯗꯤ ꯉꯥꯏꯅꯗꯣꯏꯅꯦꯗꯅ
ꯃꯥꯅꯦ
ꯑꯗꯨꯒꯤꯅꯤꯗ ꯃꯇꯝ ꯃꯥꯡꯉꯦꯕ
ꯑꯩꯗꯤ ꯕꯖꯥꯔꯗ ꯑꯗꯨꯝ ꯂꯩꯗꯣꯏꯅꯦ ꯃꯥꯒꯤ ꯈꯤꯇꯪ ꯄꯣꯠ ꯆꯩ ꯑꯩꯁꯨ ꯑꯃꯨꯛ ꯊꯥꯗꯣꯏꯅꯦꯕ ꯊꯥꯡꯖꯤꯡ ꯄꯨꯔꯛꯎ ꯍꯥꯢꯌꯦ ꯊꯥꯕꯤꯌꯣ ꯍꯥꯏꯑꯦ
ꯊꯥꯕꯤꯌꯣ ꯊꯥꯕꯤꯌꯣ
ꯎꯝ
ꯑꯩꯗꯤ ꯑꯁ ꯊꯣꯛꯅꯤꯉꯥꯏ ꯄꯩꯁꯥꯒ ꯂꯩꯇꯦ ꯕꯔꯥꯒ ꯂꯩꯇꯦ ꯑꯩꯗꯤ
ꯑꯗꯨꯅꯦ ꯕꯔꯥꯁꯦ ꯌꯥꯝ ꯇꯤꯡꯖꯅꯦ ꯄꯩꯁꯥ
ꯑꯁ ꯄꯩꯁꯥ ꯌꯥꯝ ꯆꯠꯂꯦꯗ ꯄꯩꯁꯥ ꯆꯠꯐꯝ ꯉꯥꯛꯇ ꯂꯥꯛ ꯄꯩꯁꯥ ꯂꯥꯛ ꯂꯥꯛꯇ꯭ꯔꯤꯉꯩꯗ ꯆꯠꯅꯤꯡꯉꯥꯏ ꯃꯐꯝ ꯍꯥꯟꯅ ꯊꯤꯔꯒ ꯂꯩꯔꯦ ꯆꯠꯅꯤꯡꯉꯥꯏ ꯂꯝꯕꯤ ꯉꯥꯛꯇ
ꯄꯩꯁꯥ ꯌꯥꯝ ꯐꯪꯉꯁꯨ ꯌꯥꯝ ꯆꯠꯄ ꯈꯤꯇꯪ ꯐꯪꯉꯁꯨ ꯃꯥꯒꯤ ꯃꯁꯥꯅ ꯑꯗꯨꯝ ꯆꯠꯈ꯭ꯔꯦ ꯎꯄꯥꯢ ꯂꯩꯇ꯭ꯔꯦ
ꯎꯄꯥꯏ ꯂꯩꯇꯦ ꯑꯗꯣ ꯍꯧꯖꯤꯛ ꯑꯩꯅ ꯍꯧꯖꯤꯛ ꯐꯣꯟ ꯇꯧꯔꯤꯖꯦ ꯄꯩꯁꯥꯁꯦ ꯑꯗꯨꯝ ꯀꯩꯅꯣ ꯑꯣꯏꯗꯣꯏꯔꯣ
ꯍꯣꯏ ꯑꯗꯨꯒꯤ ꯋꯥꯔꯤꯗꯣ ꯌꯥꯝ ꯀꯟꯅ ꯁꯥꯒꯅꯣ ꯍꯥꯏꯕꯅꯤꯀꯣ
ꯑꯣ ꯑꯩꯁꯤ ꯒ꯭ꯌꯥꯟ ꯇꯥꯔꯦ ꯑꯩ
ꯍꯥꯏꯗꯤ ꯃꯣꯏ ꯀꯣꯜꯁꯦ ꯔꯦꯀꯣꯔꯗꯤꯡ ꯊꯝꯕ꯭ꯔꯕ ꯃꯣꯏꯅ
ꯃꯣꯏꯅ ꯑꯇꯣ ꯍꯣꯏ ꯇꯧ ꯃꯥꯜꯂꯦ
ꯑꯗꯨ ꯑꯣꯏꯔꯗꯤ ꯚꯦꯔꯥ ꯀꯥꯗ꯭ꯔꯣ
ꯀꯩꯁꯨ ꯀꯥꯔꯣꯏ
ꯍꯥꯏꯗꯤ ꯑꯩꯈꯣꯏꯒꯤ ꯃꯤꯡꯁꯨ ꯍꯥꯏꯕ ꯌꯥꯗꯦ ꯍꯥꯏꯗꯥꯏꯅꯦ
ꯎꯝ
ꯑꯥ
ꯂꯩꯀꯥꯏ ꯒꯤ ꯀꯩ ꯀꯩ ꯑꯩꯈꯣꯏ ꯂꯩꯀꯥꯏꯗ ꯂꯝꯕꯤ ꯀꯟꯅ ꯁꯦꯝꯃꯤ ꯕ꯭ꯂꯦꯛ ꯇꯣꯞ
ꯎꯝ ꯑꯗꯨ ꯂꯝꯕꯤ ꯆꯠꯄ ꯅꯨꯡꯉꯥꯏꯔꯝꯒꯅꯤ ꯑꯗꯨꯗꯤ
ꯎꯝ ꯁꯦꯝꯕ ꯂꯣꯏꯗ꯭ꯔꯤꯕ
ꯎꯝ
ꯆꯠꯄꯗ ꯑꯦ ꯁ꯭ꯂꯤꯞꯄꯔꯗ ꯂꯣꯏꯔꯦ
ꯍꯪ
ꯁꯥꯕꯒꯤ ꯑꯗꯒꯤ ꯎꯝ ꯀꯩ ꯍꯥꯏꯅꯤ ꯏꯁꯇꯣꯟ ꯃꯆꯥ ꯃꯆꯥꯗꯣ
ꯍꯣꯏ
ꯕ꯭ꯂꯦꯛ ꯇꯣꯞꯀꯤꯗꯣ ꯅꯞꯄꯦ ꯏꯁꯂꯤꯞꯄꯔꯗ ꯍꯤꯍꯥ
ꯊꯥꯗ꯭ꯔꯤꯕꯣ
ꯊꯥꯔꯦ ꯊꯥꯔꯦ ꯀꯣꯏꯂꯥꯁꯒꯤ ꯃꯊꯛ ꯇꯒꯤ ꯅꯞꯄ
ꯁꯥꯕꯒꯤ ꯅꯨꯡꯁꯥ ꯁꯥꯕ ꯀꯥꯟꯗ ꯁꯦꯟꯗꯜꯗ ꯅꯞꯄ
ꯑꯗꯨꯅꯦ ꯔꯣꯂꯔꯅ ꯇꯛꯑꯦꯕ ꯔꯣꯂꯔꯅ ꯇꯄꯗꯣ ꯁ꯭ꯂꯤꯞꯄꯔꯗꯣ ꯁꯥꯃꯟꯕꯒꯤ ꯀꯩꯅꯣ ꯇꯧꯔꯦ ꯇꯧꯋꯦ ꯀꯩ ꯍꯥꯏꯅꯤ ꯃꯦꯜꯇꯤꯡ ꯇꯧꯕꯗꯣ
ꯍꯣꯏ
ꯐꯣꯇꯣ ꯅꯝꯕꯗꯤ ꯐꯖꯅꯤ ꯕ꯭ꯂꯦꯛ ꯄꯨꯔꯥ
ꯄꯨꯔꯥ ꯕ꯭ꯂꯦꯛ ꯇꯣꯞꯄꯤꯡꯗ
ꯃꯣꯏꯒꯤ ꯕꯣꯠ ꯂꯦꯞꯄꯁꯤꯡꯅ ꯇꯧ ꯃꯥꯜꯂꯦ
ꯑꯣ ꯀꯦꯟꯗ꯭ꯔꯥꯒꯤ ꯑꯦꯝ ꯑꯦꯜ ꯑꯦꯅ
ꯐꯖꯔꯦꯅꯦ ꯃꯤ ꯈꯣꯝꯃꯤꯅꯦ ꯀꯩꯅꯣ
ꯎꯝ ꯑꯗꯨꯅꯤ ꯑꯩꯈꯣꯏꯁꯨ ꯃꯣꯏꯒꯤ ꯚꯣꯠ ꯄꯤꯔꯁꯤꯔ ꯍꯤꯍꯤꯍꯤ
ꯎꯝ ꯀꯩꯅꯣꯒꯤ ꯂꯥꯏ ꯍꯔꯥꯎꯕꯒꯤꯗꯣ ꯂꯩ ꯍꯔꯥꯎꯕ ꯉꯔꯥꯡꯗꯤ ꯂꯣꯏꯔꯦꯍꯦ ꯄꯨꯡ ꯃꯥ ꯄꯨꯡ ꯕꯥꯔꯣ ꯑꯃꯥ ꯇꯥꯔꯁꯨ ꯑꯗꯨꯝ ꯏꯁꯥꯗꯣ ꯈꯣꯡꯉꯒ
ꯕꯅꯦ ꯑꯗꯨꯗꯣ
ꯍꯣꯏ ꯑꯩ ꯊꯕꯛ ꯊꯣꯛꯄ ꯍꯜꯂꯛꯄ ꯑꯗꯣ ꯎ ꯃꯗꯔꯁ ꯀꯦꯌꯔꯒꯤ ꯃꯅꯥꯛꯇꯣ
ꯀꯃꯨꯅꯤꯇꯤ ꯍꯣꯜꯗ ꯂꯣꯏꯔꯦꯍꯦ ꯅꯩꯔꯦ ꯅꯥꯎ
ꯖꯒꯣꯏ ꯁꯥꯔꯒ ꯂꯩꯕ꯭ꯔꯕ
ꯁꯗꯁꯨ ꯖꯒꯣꯏ ꯁꯥꯏ
ꯎꯝ
ꯅꯠꯇꯕꯅ ꯃꯣꯏꯅ ꯂꯥꯏ ꯈꯨꯔꯨꯝꯕꯒꯤꯗꯣ
ꯎꯝ
ꯍꯩ ꯑꯣꯏꯔꯥ ꯂꯩ ꯑꯣꯏꯦꯔꯥ ꯀꯠꯄ